ꯍꯜꯂꯣ
ꯍꯜꯂꯣ ꯚꯥꯏ ꯅꯨꯡꯉꯥꯏꯔꯤꯕ꯭ꯔꯣ
ꯑꯦ ꯅꯪꯗꯤ ꯅꯨꯡꯉꯥꯏꯔꯤꯕ꯭ꯔꯣ
ꯎꯝ ꯅꯨꯡꯉꯥꯏꯌꯦ ꯀꯩꯗꯧꯔꯝꯃꯤꯅꯣ ꯅꯪꯕꯣ ꯍꯧꯖꯤꯛꯄꯣ
ꯐꯝꯃꯝꯃꯤꯕꯅꯤ ꯁꯨꯝꯅ ꯊꯕꯛ ꯂꯩꯇꯗꯅ
ꯑꯣ ꯆꯥꯛ ꯏꯟꯁꯥꯡꯗꯤ ꯆꯥꯔꯕꯣ
ꯆꯥꯔꯦ ꯅꯣꯏꯒꯤꯗꯤ
ꯑꯩꯈꯣꯏꯁꯨ ꯆꯥꯏꯔꯦ ꯀꯔꯤ ꯀꯔꯤ ꯃꯊꯦꯜ ꯆꯥꯔꯕ
ꯑꯩꯈꯣꯏ ꯉꯁꯤ ꯈꯥꯃꯦꯟ ꯏꯔꯣꯜꯂꯦ
ꯅꯣꯏꯒꯤꯗꯤ ꯅꯣꯏꯒꯤꯗꯤ ꯀꯩ ꯀꯩ ꯆꯥꯔꯝꯅꯣ
ꯑꯩꯈꯣꯏꯗꯤ ꯉꯁꯤ ꯑꯩꯈꯣꯏ ꯕꯥꯅ ꯉꯁꯥꯏ ꯌꯦꯔꯨꯝ ꯈꯔ ꯂꯩꯔꯛꯇꯅ ꯑꯗꯨ ꯊꯣꯡꯉꯒ ꯆꯥꯔꯦ
ꯎꯝ
ꯑꯁ ꯍꯧꯖꯤꯛꯀꯥꯟꯁꯤꯕꯨ ꯀꯃꯥꯏ ꯀꯃꯥꯏ ꯂꯩꯔꯤꯒꯦ ꯅꯪꯕꯨ
ꯑꯁ ꯄꯪꯂꯩ ꯂꯩꯔꯤ ꯃꯇꯝ ꯂꯦꯟꯕꯗ ꯋꯥꯔꯦ
ꯍꯟꯗꯛ ꯑꯩꯈꯣꯏ ꯄꯥ ꯑꯥ
ꯎꯝ ꯑꯩꯈꯣꯏ ꯃꯈꯩꯁꯤ ꯄꯨꯜꯂꯒ ꯀꯣꯏꯕ ꯅꯣꯡꯃꯇꯪꯗꯤ ꯆꯠꯂꯨꯕ ꯌꯥꯕꯅꯦ
ꯎꯝ ꯑꯗꯨꯅꯦ ꯑꯩꯅ ꯍꯥꯏꯒꯦ ꯈꯜꯂꯝꯃꯤꯁꯤꯁꯨ ꯀꯣꯏꯕ ꯑꯝꯇ ꯆꯠꯂꯨꯁꯦꯅ ꯑꯁ ꯍꯧꯖꯤꯛꯀꯥꯟꯁꯨ ꯀꯔꯥꯏ ꯀꯔꯥꯏꯗ ꯀꯣꯏꯐꯝ ꯂꯩꯔꯤꯒꯦꯅꯦ ꯀꯣꯏꯐꯝꯁꯤ
ꯑꯁꯤ ꯎꯝ ꯀꯩꯔꯛ ꯀꯩꯔꯛꯀꯤꯗꯨꯗ ꯊꯝꯕꯥꯜ ꯁꯥꯠꯄ ꯑꯃꯗꯤ ꯂꯩꯕꯅꯦꯕꯀꯣ
ꯎꯝ
ꯑꯗꯨ ꯃꯤ ꯌꯥꯝ ꯆꯠꯅꯕꯅꯦ ꯑꯗꯨꯗ ꯊꯝꯕꯥꯜꯗꯣ ꯍꯧꯖꯤꯛ ꯀꯥꯡ ꯃꯌꯥꯒ ꯑꯣꯏꯔꯝꯃꯤꯅ ꯐꯖꯅ ꯁꯥꯠꯂꯝꯃꯦꯕ
ꯑ
ꯅꯣꯡꯃ ꯆꯠꯂꯨ ꯌꯥꯏ
ꯆꯂꯁꯤ ꯆꯂꯁꯤ ꯑꯁ ꯑꯩ ꯀꯥꯥꯡꯃ ꯃꯇꯝꯝ ꯃꯄꯒꯤ ꯊꯝꯕꯥꯜ ꯑ ꯑꯗꯨꯣ ꯌꯥꯝ ꯐꯖꯔꯝꯗꯕ ꯃꯥꯜꯅꯦꯦ
ꯑꯁꯤꯡ ꯑ ꯁꯤꯁꯤꯡꯖꯨꯒꯝ ꯄꯨꯔꯒꯀꯣ ꯑꯩꯈꯣꯏ ꯃꯈꯩ
ꯑꯩꯈꯣꯏ ꯀꯨꯏꯔꯦꯅꯦ ꯁꯤꯡꯖꯨꯒ ꯆꯥꯈꯤꯗꯕꯁꯦ ꯑꯩꯈꯣꯏ ꯃꯈꯣꯏꯣꯏ ꯄꯨꯜꯂꯒ ꯌꯥ ꯌꯥ ꯇꯧꯔꯒ ꯁꯤꯡꯖꯨꯒ ꯆꯥꯕꯗꯣ ꯎꯁꯥꯉꯩꯗ ꯀꯨꯏꯔꯦ
ꯎꯝ ꯑꯁ ꯄꯨꯟꯗ ꯀꯨꯏꯔꯕ ꯄꯨꯅꯤꯡꯉꯦ ꯃꯌꯥꯝꯁꯦ ꯅꯣꯡꯃ ꯐꯖꯅ ꯊꯦꯡꯅꯔꯒ
ꯃꯣꯏ ꯊꯃꯥꯟꯅ ꯆꯗꯦ ꯍꯥꯏꯗꯨ ꯑꯍ ꯍꯥꯏꯅ ꯁꯦ ꯃꯣꯏꯅ ꯊꯧꯕꯥꯜ ꯁꯠꯂꯦ ꯍꯥꯏꯗꯨꯕꯨ ꯀꯌꯥꯝ ꯄꯥꯛꯅ ꯊꯥꯏꯔꯤꯅꯣ ꯅꯠꯇ꯭ꯔꯒ ꯈꯤꯇꯪ ꯄꯤꯛꯁꯨ ꯄꯤꯛꯅ ꯄꯨꯈ꯭ꯔꯤ ꯃꯆꯥ ꯑꯝꯗ ꯊꯥꯔꯣ ꯀꯃꯥꯏꯅ ꯇꯧꯔꯤꯅꯣ
ꯅꯠꯇꯦ ꯅꯠꯇꯦ ꯃꯣꯏꯗꯣ ꯄꯥꯠ ꯑꯣꯏꯅ ꯐꯖꯅ ꯁꯥꯠꯄ ꯃꯥꯜꯂꯦꯕꯀꯣ ꯑꯉꯧꯕ ꯊꯃꯅ ꯑꯉꯧꯕ ꯉꯥꯇꯅꯦꯕ ꯃꯣꯏꯗꯣ ꯌꯥꯝ ꯐꯖ ꯕꯅꯦ ꯑꯩꯁꯨ ꯚꯤꯗꯤꯑꯣꯒꯨꯝꯕꯗꯗꯤ ꯎꯔꯦ ꯑꯁꯦꯡꯕꯗꯕꯨꯗꯤ ꯎ
ꯑꯣ ꯑꯁꯦꯡ ꯆꯠꯂꯨꯗ꯭ꯔꯤꯕ
ꯗꯤ ꯐꯖꯩꯌꯦꯕꯀꯣ ꯚꯤꯗꯤꯑꯣ ꯎ ꯀꯥꯟꯗꯗꯤ
ꯎꯝ
ꯑꫭ ꯃꯤꯅꯁꯨ ꯑꯗꯨꯝ ꯍꯥꯏꯗꯤ ꯑ ꯑꯩꯈꯣꯏ ꯆꯦꯆꯦ ꯍꯣꯏ ꯀꯩꯍꯣꯏ ꯁꯨꯝ ꯆꯠꯂꯨꯕ ꯃꯤ ꯃꯈꯩꯅ ꯑꯗꯨꯝ ꯍꯥꯏꯀꯥꯟꯗ ꯍꯥꯏꯗꯤ ꯄꯥꯛꯅ ꯁꯥꯠꯄꯅꯦ ꯌꯥꯝ ꯐꯖꯩꯌꯦꯅ ꯍꯥꯏꯌꯦꯕ
ꯑꯣ ꯑꯁ ꯑꯗꯨꯗꯤ ꯆꯠꯂꯨꯁꯤꯅꯦ ꯅꯣꯡꯃ ꯑꯩꯈꯣꯏ ꯍꯔꯤ ꯍꯣꯏ ꯀꯩ ꯍꯣꯏ ꯍꯧꯔꯒ
ꯑ ꯆꯠꯂꯨꯁꯤ ꯆꯠꯂꯨꯁꯨ
ꯃꯌꯥꯝ ꯄꯨꯟꯅ ꯍꯧ ꯍꯧ ꯇꯧꯔꯒ
ꯀꯩꯗꯧꯔꯝꯃꯤꯕ ꯅꯪꯕꯨ
ꯑꯩꯔꫭ ꯑꯁꯨꯝ ꯆꯥꯛꯊꯣꯛꯄꯩ ꯉꯥꯏꯍꯥꯛ ꯁꯨꯝ ꯋꯥꯀꯤꯡ ꯉꯥꯏꯍꯥꯛ ꯆꯠꯂ ꯁꯨꯝ ꯐꯝꯃꯝꯕꯅꯤ
ꯎꯝ ꯅꯨꯡꯉꯥꯏꯕꯅꯤ ꯆꯠꯆꯥ ꯇꫭꯛꯑ ꯉꯥꯍꯧꯉꯥꯍꯧ ꯆꯠ
ꯎꯝ
ꯅꯪꯗꯤ ꯀꯔꯤ ꯀꯔꯤ ꯍꯣꯠ ꯅꯔꯒ ꯂꯩꯔꯝꯃꯣ ꯍꯧꯖꯤꯀꯥ
ꯍꯧꯖꯤꯛꯀꯥꯟꯁꯤ ꯑꯁ ꯐꯤ ꯈꯔ ꯁꯥ ꯈꯔ ꯇꯨꯝ ꯈꯔ ꯆꯥ ꯇꯧꯔꯒ ꯂꯩꯔꯦ ꯇꯧꯔꯤꯁꯦ ꯁꯅ ꯁꯥꯕꯅꯦ ꯍꯧꯖꯤꯛꯇꯤ ꯁꯥꯕꯅꯤꯅꯅꯦ ꯑꯁ ꯇꯩꯐꯝ ꯆꯝꯁꯨ ꯈꯪꯗꯦ ꯇ
ꯄ꯭ꯔꯣꯛ ꯄ꯭ꯔꯣꯛ ꯆꯥꯛꯑꯦ ꯑꯣꯝ ꯆꯥꯛꯅꯩ ꯍꯥꯏꯕ
ꯎꯝ
ꯅꯪꯁꯥꯟꯅꯦꯅ
ꯀꯣꯏꯕ ꯆꯠꯄꯁꯤꯕꯨ ꯀꯔꯝ ꯗꯦꯠꯁꯤ ꯀꯔꯝ ꯀꯥꯟꯗ ꯂꯦꯞꯁꯦ ꯍꯥꯏꯔꯤꯅꯣ ꯑꯩꯈꯣꯏ ꯃꯩꯁꯤꯕꯨ ꯑꯩꯈꯣꯏ ꯁꯟꯗꯦꯅꯗꯤ ꯐꯗꯧ ꯃꯥꯂ ꯃꯌꯥꯝ ꯄꯨꯜꯂꯞ ꯁꯪꯕꯀꯣ
ꯃꯥꯅꯤ ꯃꯥꯅꯤ ꯁꯟꯗꯦꯅꯗꯤ ꯐꯅꯤ
ꯎ ꯁꯟꯗꯦꯒꯨꯝꯕꯁꯤꯅ ꯃꯌꯥꯝ ꯁꯪꯕ ꯍꯥꯏꯗꯣ ꯑꯣꯏꯅꯌꯦꯕ ꯑꯗꯨ ꯅꯠꯇ꯭ꯔꯗꯤ ꯑꯩꯈꯣꯏꯁꯨ ꯉꯁꯤꯁꯦ ꯉꯁꯤꯁꯤ ꯇ꯭ꯌꯋꯁꯗꯦ ꯑꯣꯏꯔꯃꯜ
ꯇ꯭ꯋꯁꯗꯦ ꯑꯗꯨꯗꯤ ꯁꯟꯗꯦ ꯁꯟꯗꯦꯁꯤ ꯗꯦ ꯀꯌꯥ ꯊꯥꯔꯝꯒꯅꯤ
ꯁꯗꯦꯁ ꯗꯥꯇꯦ ꯇꯤꯟꯠꯌꯣꯟ ꯇꯥꯃ
ꯑꯣ ꯑꯗꯨꯗꯤ ꯑꯗꯨꯗ ꯆꯠꯄ ꯌꯥꯔꯦꯅꯦ
ꯌꯥꯔꯦ ꯅꯪ ꯗꯦꯠꯇꯨꯗꯤ ꯁꯪꯉꯤ ꯅꯠꯇ꯭ꯔꯣ ꯁꯟꯗꯦꯗꯣ ꯑꯗꯨꯝ
ꯁꯪꯉꯦ ꯑꯩꯕꯨꯗꯤ ꯑꯁꯂꯤ ꯑꯃ ꯂꯩꯔ ꯄꯣꯠꯅꯤ
ꯍꯣꯏ ꯑꯇꯩ ꯃꯩꯗꯨꯁꯨ ꯍꯪꯅꯔꯁꯦ ꯑꯗꯨꯒ ꯍꯣꯏ ꯃꯍꯩ ꯄꯨꯟꯗꯁꯨ ꯀꯨꯏꯔꯦ ꯑ ꯆꯥꯄꯣꯜ ꯃꯌꯥꯝ ꯄ ꯄꯨꯕꯠ ꯆꯥꯔꯨꯁꯦ ꯁꯤꯡꯖꯨ ꯀꯩꯀꯩꯒ ꯇꯧꯔꯒ ꯑꯣ ꯃꯩ ꯍꯪ ꯇꯧꯔꯒ
ꯑ ꯄꯤꯛꯅꯤꯛ ꯃ ꯑꯣꯖꯥ ꯑꯃ ꯑꯣꯏꯅꯀꯣ ꯅꯨꯡꯕꯨ ꯅꯨꯡꯉꯥꯏꯅꯤ ꯑꯩꯈꯣꯏ ꯃꯈꯩꯒꯤ ꯈꯨꯅꯣꯛꯇꯨ ꯇꯧꯔꯒ
ꯎꯝ ꯐꯖꯕꯅꯤ ꯅꯪ ꯅꯪ ꯀ ꯑꯗꯨꯁꯨ ꯐꯖꯕꯅꯦ ꯑꯗꯨꯕꯨꯗꯤ ꯑꯩꯈꯣꯏ ꯀꯨꯟꯕꯅꯤ ꯍꯥꯏꯕꯗ
ꯅꯣꯞꯇꯕꯅꯌꯥ
ꯎꯝ
ꯑꯩꯗꯤ ꯅꯠꯇꯦ ꯌꯥꯎꯔꯤ ꯃꯈꯩꯗꯨꯅꯦ
ꯎ ꯌꯥꯎꯔꯤ ꯃꯈꯩꯁꯨ ꯂꯣꯏ ꯐꯖꯕꯅꯤ ꯈꯨꯗꯣꯛ ꯆꯥꯗꯣꯡꯃꯦ ꯃꯣꯏ ꯊꯝꯕꯥꯜꯗꯨꯕꯨ ꯍꯦꯛꯄ ꯌꯥꯕ꯭ꯔꯣ ꯑꯩꯈꯣꯏꯅ ꯈꯨꯝꯃꯒ ꯌꯥꯝ ꯂꯨꯕ꯭ꯔꯕ ꯃꯐꯝꯗꯣ
ꯑꯗꯨꯝ ꯈꯨꯠꯅ ꯂꯥꯝꯃꯒ ꯐꯪꯕꯗꯤ ꯑꯗꯨꯝ ꯍꯦꯛꯄ ꯌꯥꯏ ꯍꯥꯏꯒꯨꯝ ꯇꯧꯋꯦ ꯑꯗꯨꯒ ꯍꯤ ꯅꯨꯡ ꯂꯩꯔꯒ ꯍꯥꯏꯗꯤ ꯃꯌꯥꯏꯗꯩ ꯀꯩꯗꯩ ꯍꯦꯛꯄꯗꯨꯗꯤ ꯑꯩꯈꯣꯏ ꯑꯩꯈꯣꯏꯅ ꯑꯗꯨꯝ ꯍꯦꯛ ꯑꯗꯨꯃꯥꯏꯅ ꯍꯦꯛꯄꯗꯤ ꯍꯥꯏꯗꯤ ꯍꯤ ꯊꯧꯕ ꯈꯣꯠꯄ ꯍꯩꯕ ꯅꯠꯇꯕꯅꯤꯅ ꯑꯗꯨꯨꯝꯕꯗꯤ ꯌꯥꯔꯝꯗꯣꯏ ꯃꯥꯟꯗꯦ ꯍꯤ ꯅꯨꯡ ꯀꯩꯀꯥ ꯂꯩꯔꯒ ꯇꯧꯕꯗꯨ ꯅꯠꯇꯦꯕꯥ ꯃꯣꯏꯗꯣ
ꯑꯣꯍꯣ ꯃꯣꯏꯗ ꯇꯤꯀꯦꯠꯀ ꯀꯛꯄ ꯆꯪꯕꯒꯤ?
ꯀꯛꯇꯃꯤ- ꯀꯛꯇꯃꯤ꯫
ꯑꯣ ꯐ꯭ꯔꯤꯗ ꯑꯗꯨꯝ ꯆꯪꯕ ꯑꯣ꯫ ꯑꯩ ꯑ ꯑꯃꯇꯕꯨ ꯎꯗ꯭ꯔꯤꯅꯦ ꯑꯩ ꯑꯃꯝꯇ ꯊꯦꯡꯅꯗ꯭ꯔꯤꯅꯦ ꯅꯪ ꯕꯤꯗꯤꯑꯣ ꯌꯥꯎꯔꯗꯤ ꯑꯩꯉꯣꯟ ꯊꯥꯔꯛꯑꯣ ꯌꯦꯡꯉꯦꯅ ꯐꯠ
ꯊꯥꯔꯛꯀꯦ - ꯊꯥꯔꯛꯀꯦ ꯑꯩꯉꯣꯟꯗ ꯌꯥꯎꯒꯤꯕꯅꯤ꯫ ꯑꯗꯨ ꯑꯗꯨꯝ ꯑꯥꯏꯖꯤꯗ ꯀꯩꯗ ꯑꯗꯨꯝ ꯊꯤꯀꯥꯟꯗꯁꯨ ꯐꯪꯕꯅꯦ꯫ ꯀꯩꯔꯛꯈꯤ ꯍꯥꯏꯔꯒ
ꯑꯁ ꯑꯩ ꯑꯝꯇꯕꯨ ꯊꯦꯡꯅꯗꯦꯅꯦ꯫
ꯌꯦꯡꯉꯨ ꯅꯪꯅ ꯀꯃꯥꯏꯅ ꯑꯃꯨꯛ ꯊꯦꯡꯅꯔꯝꯗ꯭ꯔꯤ?
ꯑꯁ ꯍꯧꯖꯤꯛꯀꯥꯟꯁꯦ ꯑꯥꯏꯖꯤ ꯀꯩꯒꯁꯦ ꯊꯣꯏꯅ ꯌꯦꯡꯗ꯭ꯔꯦꯗ ꯇꯧꯔꯤꯁꯦ ꯕꯣꯜꯒꯤ ꯍꯧꯖꯤꯛ ꯀꯟꯅ ꯇꯧꯃꯤꯅꯦꯀꯣ
ꯍꯣꯏꯅꯦ ꯒ꯭ꯌꯥꯟ ꯇꯥꯕꯤ ꯑꯣꯏꯈꯤꯕꯩ꯫
ꯎꯝ ꯐꯤ ꯅꯨꯡ ꯁꯥꯔꯤꯉꯩ ꯑꯗꯨ
ꯎꯝ ꯃꯇꯝ ꯁꯪꯗꯕ ꯍꯥꯏꯇꯥꯔꯦ ꯐꯣꯟ ꯄꯥꯏꯕꯒꯤ꯫
ꯎꯝ꯫
ꯒꯌ꯭ꯥꯟ ꯈꯨꯇꯥꯁꯦ!
ꯑꯩꯕꯨꯗꯤ ꯍꯥꯟꯗꯤ ꯒ꯭ꯌꯥꯟ ꯇꯥꯏ ꯈꯪꯉꯤ ꯅꯠꯇ꯭ꯔꯣ?
ꯈꯪꯉꯦ- ꯈꯪꯉꯦ ꯅꯪꯕꯨꯗꯤ ꯍꯥꯟꯅꯗꯤ ꯒ꯭ꯌꯥꯟ ꯄꯣꯞ - ꯄꯣꯞ ꯇꯥꯔ ꯂꯩꯕꯅꯦ꯫
ꯑꯗꯨ ꯍꯧꯖꯤꯛꯀꯤ ꯊꯝꯕꯥꯜ ꯍꯐꯝꯗꯨ ꯑꯗꯣꯝꯗ ꯅꯠꯇ꯭ꯔꯣ ꯕꯐꯦꯂꯣ ꯐꯥꯝ ꯍꯥꯏꯗꯅ ꯂꯩ ꯍꯥꯏꯗꯨꯕꯣ꯫
ꯑ ꯕꯐꯦꯂꯣ ꯐꯥꯔꯝꯗꯨꯗꯅꯦ ꯍꯥꯏꯁꯦ ꯚꯤꯂꯣ ꯐꯥꯝꯒꯤ ꯃꯅꯤꯡꯂꯣꯝꯗꯨ
ꯑꯩ ꯑꯗꯨ ꯐꯤꯔꯣꯝ ꯐꯥꯝꯗꯨꯗꯤ ꯂꯥꯛꯑꯝꯃꯕꯅꯦ ꯑꯗꯨꯒꯤ ꯊꯧꯕꯥꯜ ꯍꯐꯝꯗꯨꯗꯤ ꯑꯩ ꯈꯪꯗꯦꯅꯦ
ꯈꯤꯇꯪ ꯆꯠꯀꯥꯟꯗꯅ ꯁꯥꯠꯄ ꯃꯇꯝ ꯑꯣꯏꯔꯝꯃꯣꯏꯅꯅꯦ ꯁꯥꯠꯄ ꯃꯇꯝ ꯅꯠꯇ ꯀꯥꯟꯗꯗꯤ ꯄꯨꯂꯞ ꯍꯥꯏꯗꯤ ꯊꯝꯅꯥ ꯀꯩꯀꯥꯗꯣ ꯑꯗꯨꯝ ꯂꯩꯒꯨꯝꯃꯥꯏꯅ ꯑꯗꯨꯝ ꯆꯣꯡꯉ ꯂꯩꯕ ꯅꯠꯇꯕꯅꯤꯅ
ꯑꯣ ꯑꯩ ꯑꯩꯅ ꯌꯦꯡꯉꯝꯗꯕꯒꯤꯔ ꯑꯣꯔꯍꯗꯕꯥꯗ ꯊꯃꯥꯟ ꯆꯥꯗ ꯍꯧꯁꯦ ꯈꯔꯗꯤ ꯀꯨꯏꯈ꯭ꯔꯦ ꯑꯩꯈꯣꯏꯅ ꯀꯩꯅꯣꯒꯤ ꯇꯦꯟꯒꯤ ꯑꯦꯛꯖꯥꯝ ꯂꯣꯏꯕ ꯃꯇꯝꯗꯨꯗ ꯏꯃꯥꯟꯅꯕꯤ ꯃꯌꯥꯝ ꯆꯠꯈꯤꯕꯅꯤ
ꯊꯝꯕꯥꯜ ꯁꯥꯠꯄ ꯃꯇꯝꯗ
ꯊꯝꯃ ꯑꯗꯨꯗ ꯁꯥꯠꯄ ꯃꯇꯝ ꯑꯣꯏꯔꯕ꯭ꯔꯥ ꯑꯣꯏꯗ꯭ꯔꯥ ꯈꯪꯗ꯭ꯔꯦ ꯎꯔꯛꯇ꯭ꯔꯅꯤꯅ ꯃꯁꯤꯗ ꯅꯪ ꯍꯥꯏꯔꯀꯥꯟꯗ ꯈꯪꯉꯦ ꯅꯪ ꯍꯥꯏꯔ ꯀꯥꯟꯅ ꯈꯪꯒꯄ ꯐꯔꯣ ꯊꯝꯕꯤꯗꯨꯅꯦꯅ ꯐꯅ ꯐꯥꯝꯗꯨꯕꯨꯗꯤ ꯈꯪꯕ ꯅꯪ ꯍꯧꯖꯤꯛ ꯀꯩꯔꯛ ꯄꯜꯂ ꯀꯥꯟꯗꯨꯗ ꯝꯗ ꯑꯣꯏ ꯃꯥꯂꯕ
ꯎꯝ ꯃꯥꯅꯤ ꯃꯥꯅꯤꯝꯕ ꯐꯂꯂꯝ ꯄꯥꯝꯅꯤ ꯃꯅꯤꯡꯒꯤꯗꯨꯗ ꯃꯣꯏ ꯑꯗꯨꯏꯗꯨꯗ ꯁꯤꯡꯖꯨ ꯆꯥꯐꯝ ꯑꯃꯁꯨ ꯂꯩ ꯍꯥꯏꯕꯅꯦꯕꯀꯣ ꯑ ꯑꯗꯨ ꯑꯗꯨꯗꯨꯏ ꯌꯥꯝ ꯍꯥꯎꯋꯦ ꯍꯥꯏꯕꯅꯦ ꯑꯗꯨꯁꯨ ꯇꯦꯁ ꯇꯧꯔꯨ ꯌꯥꯏ
ꯌꯥꯏ ꯌꯥꯏ ꯑꯁ ꯁꯤꯡꯖꯨꯗꯤ ꯑꯩꯈꯣꯏꯗꯤ ꯆꯥꯔꯒꯦꯗ ꯂꯩꯔꯝꯖꯅꯦ
ꯍꯣꯏ ꯃꯣꯔꯣꯛ ꯈꯔ ꯄꯥꯝꯕꯅꯤꯅꯀꯣ ꯅꯪꯗꯤ
ꯎꯝ ꯍꯧꯖꯤꯛ ꯃꯣꯔꯣꯛ ꯆꯥꯃꯟꯗꯅ ꯆꯥꯛꯈꯥꯎꯁꯤ ꯌꯥꯗ꯭ꯔꯕꯅꯤꯅ ꯍꯧꯖꯤꯛ ꯈꯔ ꯍꯜꯂ ꯍꯥꯏꯕꯅꯦ ꯑꯩ ꯃꯣꯔꯣꯛ ꯆꯥꯕ
ꯑꯥ ꯑꯥ
ꯑꯗꯨ ꯅꯠꯇꯕ ꯃꯐꯝ ꯑꯇꯩ ꯑꯇꯩ ꯀꯥꯏ ꯀꯥꯏ ꯀꯣꯏꯕꯝ ꯂꯩꯒꯦ
ꯂꯧꯁꯤꯁꯨ ꯌꯥꯝ ꯁꯥꯠꯄꯅꯦ ꯑꯗꯣ ꯍꯟꯗꯛꯀꯤꯗꯤ ꯍꯟꯗꯛꯀꯤꯗꯤ ꯂꯧꯁꯤꯒꯤ ꯁꯥꯠꯄ ꯍꯧꯗ꯭ꯔꯤꯕ ꯃꯥꯜꯂꯦ ꯀꯥꯡ ꯃꯊꯪ ꯊꯥꯃꯨꯛꯇꯗꯤ ꯑꯗꯨꯝ ꯍꯧꯖꯤꯛ ꯊꯤꯟꯒꯠꯄꯗꯤ ꯍꯧꯔꯕꯅꯦꯕꯀꯣ ꯐꯖꯅꯗꯤ ꯁꯥꯠꯇ꯭ꯔꯤꯕꯅꯦꯕ ꯂꯧꯁꯤꯒꯤꯅ ꯑꯃꯨꯛ ꯈꯔ ꯈꯔꯗꯤ ꯁꯥꯠꯄꯗꯤ ꯍꯧꯔ ꯃꯥꯜꯂꯦ
ꯀꯥꯡ ꯌꯧꯔꯕꯅꯤꯅ ꯊꯝꯆꯦꯠ ꯀꯩ ꯀꯩ ꯍꯟꯗꯛꯀꯤ ꯊꯝꯆꯦꯠ ꯄꯣꯕ ꯆꯥꯗ꯭ꯔꯤꯅꯦ ꯅꯪ
ꯑꯩꯕꯨꯗꯤ ꯆꯥꯔꯦ
ꯕꯖꯥꯔꯒꯕ ꯊꯣꯛꯎꯗꯕꯗ ꯊꯝꯆꯦꯠꯀ ꯑꯝꯇ ꯆꯥꯄ ꯐꯪꯗ꯭ꯔꯦ ꯇꯧꯔ ꯍꯌꯦꯡ ꯅꯣꯡꯃ ꯑꯝꯇ ꯆꯠꯂꯒ ꯂꯩꯔꯨꯏ ꯊꯝꯆꯦꯠꯄꯨ ꯆꯥꯅꯤꯡ ꯈꯜꯂꯦ
ꯎꯝ ꯊꯝꯆꯦꯠ ꯆꯥꯕ ꯐꯕꯅꯤ ꯆꯥꯎ ꯆꯥꯎ
ꯁꯨꯏꯒ ꯑꯃꯨꯛ ꯍꯤꯗꯥꯛ ꯀꯥꯞꯄꯤ ꯑꯗꯨ ꯇꯧꯋꯦ ꯇꯧꯏ ꯇꯧꯕꯁꯨ ꯑꯃꯨꯛ ꯀꯤꯕ ꯏꯁꯅꯥ ꯈꯪꯅꯥ ꯈꯨꯗꯛꯇ ꯍꯦꯛ ꯑ ꯆꯥꯕ ꯑꯗꯨꯅ ꯑꯗꯨꯝꯕꯅ ꯄꯥꯝꯕ
ꯃꯥꯅꯦ ꯍꯧꯖꯤꯛꯀꯥꯟꯒꯤ ꯄꯣꯠ ꯃꯈꯩꯁꯤꯗꯤꯕ ꯃꯦꯟ ꯃꯥꯟ ꯇꯥꯄꯣꯟꯗꯦ ꯍꯤꯗꯥꯛ ꯀꯥꯞꯁꯤꯂꯒ ꯍꯤꯗꯥꯛ ꯆꯥꯏꯒꯗ ꯃꯤ ꯃꯈꯩꯁꯤ ꯁꯨ ꯄꯨꯔ ꯕꯦꯔꯥꯅꯤ ꯃꯣꯏꯅ ꯆꯥꯗꯧ ꯅꯠꯇ꯭ꯔꯦꯗꯕꯨ ꯃꯣꯏꯗꯤ ꯈꯪꯉꯝꯃꯤꯅ ꯆꯥꯔꯅ ꯂꯣꯏꯗꯅ
ꯍꯣꯏꯑ ꯑꯔꯦꯝꯕ ꯑꯩꯈꯣꯏꯗꯨꯗꯅꯦ ꯁꯣꯛꯍꯧꯔꯤꯁꯦ ꯑꯗꯨꯅ ꯍꯛꯆꯥꯡꯁꯨ ꯐꯍꯟꯗꯦ ꯇꯧꯔꯤꯁꯦ ꯑꯗꯨꯒꯨꯝꯕ ꯍꯤꯗꯥꯛ ꯌꯥꯎꯕꯗꯨ ꯆꯥꯁꯤꯜꯗꯕꯅꯤꯅ ꯑꯩꯈꯣꯏꯅ
ꯃꯥꯅꯦ ꯕꯦꯔꯥꯅꯤ ꯇꯧꯔꯤꯁꯦ ꯍꯧꯖꯤꯛꯀꯥꯟꯅꯤ ꯑꯣ ꯑꯗꯨ ꯍꯌꯦꯡ ꯍꯣꯔꯦꯟ ꯍꯌꯦꯡꯗꯣ ꯍꯪꯅꯔꯁꯦ ꯏꯃꯥꯟꯅꯕꯤ ꯃꯈꯩꯗꯣ ꯈꯔ ꯈꯔ
ꯍꯣꯏ ꯍꯣꯔꯦꯟ ꯒ꯭ꯔꯨꯞꯇ ꯑꯩ ꯍꯥꯏꯔꯛꯑꯒꯦ
ꯅꯝꯕꯔ ꯌꯥꯎꯕ ꯃꯈꯩꯗꯣ ꯈꯔ ꯍꯥꯏꯅꯔꯣ ꯑꯩꯁꯨ ꯍꯪꯈ꯭ꯔꯒꯦ ꯑꯗꯨꯒ ꯑꯩꯈꯣꯏ ꯃꯈꯩ ꯆꯠꯂꯨꯔꯁꯤ
ꯆꯠꯂꯨꯔꯁꯤ ꯆꯠꯂꯨꯔꯁꯤ ꯍꯣꯏ ꯅꯪꯁꯨ ꯍꯣꯏ ꯍꯣꯏ ꯍꯣꯏ ꯑꯩ ꯊꯝꯃꫭ ꯊꯝ
ꯎꯝ ꯊꯝꯃꯦ ꯊꯝꯃꯦ